ꯎꯝ ꯇꯥꯏ ꯇꯥꯏꯌꯦ
ꯆꯥꯛꯇꯤ ꯆꯥꯔꯕ꯭ꯔꯥ
ꯆꯥꯈ꯭ꯔꯦ ꯍꯣꯏ ꯅꯣꯏꯗꯤ
ꯑꯧ ꯑꯩꯈꯣꯏꯁꯨ ꯆꯥꯈ꯭ꯔꯦ ꯍꯧꯖꯤꯛꯇ
ꯑꯥ ꯆꯥꯈ꯭ꯔꯦ ꯑꯃꯨꯛ ꯀꯣꯜ ꯇꯧꯕ ꯍꯧꯈ꯭ꯔꯦ ꯑꯩꯈꯣꯏꯒꯤ ꯊꯕꯛ ꯍꯣꯏꯗꯤ
ꯊꯕꯥꯛ ꯌꯥꯝ ꯆꯤꯟ ꯄꯤꯛꯄꯥ ꯃꯦꯜꯂꯦꯅꯦ ꯅꯣꯏꯁꯦ
ꯊꯕꯛ ꯌꯥꯝ ꯆꯤꯜꯂꯦ ꯍꯟꯗꯛ
ꯑ ꯑꯩ ꯀꯣꯜ ꯇꯧꯔꯒ ꯕꯤꯖꯤꯗ ꯂꯩ ꯌꯦꯅꯦ
ꯕꯥꯅ ꯍꯥꯟꯅ ꯀꯣꯜ ꯇꯧꯔꯛꯄ
ꯑꯧ ꯑꯧ ꯑꯣ ꯑꯣ ꯑꯗꯨ ꯀꯔꯤ ꯏꯟꯁꯥꯡ ꯆꯥꯕ꯭ꯔꯣ
ꯉꯁꯤꯖꯦ ꯍꯪꯒꯥꯝ ꯆꯥꯏꯌꯦ ꯑꯗꯨꯒ ꯏꯔꯣꯟꯕꯁꯨ ꯑꯃꯨꯛ ꯑꯃ ꯆꯥꯏꯌꯦ ꯉꯔꯥꯡꯗꫭ ꯗꯤꯑꯣꯒꯤ ꯃꯃꯥꯗ ꯊꯥꯔꯛ
ꯑ
ꯆꯔꯥ ꯑꯅꯤ ꯆꯥꯈ꯭ꯔꯦ
ꯑꯁ ꯌꯥꯝ ꯐꯩꯅꯦ
ꯉꯔꯥꯡꯅ ꯊꯣꯡꯕ ꯆꯥꯕ ꯉꯁꯤꯅ ꯑꯃꯨꯛ ꯏꯔꯣꯟ ꯆꯥꯕ
ꯑꯣ ꯀꯥꯂꯨ ꯃꯥꯃꯥꯅ ꯊꯥꯔꯛꯑꯦ ꯍꯥꯏꯕ
ꯎꯝ ꯑꯗꯨꯒꯤ ꯃꯃꯥꯅ
ꯑꯣ ꯑꯣ
ꯗ꯭ꯌꯨꯒꯤ ꯃꯃꯥꯗꯣ ꯉꯔꯥꯡ ꯂꯥꯛꯄ ꯑꯣ ꯑꯩꯈꯣꯏꯗꯣ ꯂꯩꯀꯥꯏꯗꯣ ꯆꯞ ꯃꯥꯟꯅꯕ ꯑꯗꯣ
ꯑꯣ ꯔꯨꯝꯗꯤ ꯇꯣꯡꯉꯥꯟ ꯈ꯭ꯔꯦꯀꯣ
ꯇꯣꯉꯥꯟꯈ꯭ꯔꯦ ꯍꯣꯏ ꯍꯣꯏ ꯑꯁꯤ ꯑꯩꯈꯣꯏꯒꯤ ꯕꯤꯜꯗꯤꯡꯗ ꯂꯩꯕ ꯇꯣꯛꯈ꯭ꯔꯦꯗ ꯃꯥꯥ
ꯑꯥ ꯑꯥ
ꯌꯦꯟꯁꯥꯡ ꯅꯥꯄꯤ ꯌꯣꯟꯕ ꯂꯥꯏꯌꯦꯅ ꯑꯃ ꯑꯗꯨꯔꯣꯝ ꯂꯩꯕꯃ ꯃꯔꯛ ꯃꯔꯛꯇ ꯃꯥꯅ ꯌꯨꯝꯗꯒꯤ ꯊꯨꯟꯒꯨꯝꯕ ꯊꯥꯔꯛꯑꯗꯤ ꯆꯥꯃꯤꯟꯅꯩꯗ ꯑꯩꯈꯣꯏ ꯑꯍꯨꯝꯃꯛ ꯆꯥꯈ꯭ꯔꯦ ꯃꯥꯅ ꯊꯥꯕꯒꯤ ꯇꯥꯕ꯭ꯔꯣ
ꯈꯪꯕ꯭ꯔꯥ
ꯑꯣ ꯀꯔꯤꯑꯕꯥ
ꯃꯥꯗꯤ ꯀꯗꯥꯏꯗꯒꯤꯔ ꯍꯥꯏꯕ
ꯑꯌꯣ ꯅꯪ ꯑꯩꯈꯣꯏ ꯑꯩꯈꯣꯏ ꯊꯋꯥꯏ ꯑꯃ ꯏꯟꯁꯥꯡ ꯅꯥꯄꯤ ꯌꯣꯟꯕ ꯂꯥꯛꯑꯌꯦꯅ ꯑꯩꯈꯣꯏ ꯂꯩꯀꯥꯏꯗ
ꯑ ꯑꯗꯨꯅ ꯇꯃꯒꯤ
ꯑ ꯅꯣꯅꯦꯗꯒꯤꯅꯦ
ꯗꯤ
ꯑꯩꯈꯣꯏꯗꯣ ꯅꯣꯏꯔꯣꯝꯗ ꯄꯨꯡ ꯑꯃꯒꯨꯝꯕꯗ ꯀꯣꯏꯕ ꯂꯥꯛꯀꯦ
ꯑ ꯍꯣꯏ ꯍꯣꯏ ꯂꯥꯛꯑꯣ
ꯍꯣꯏꯗꯣ ꯘꯔꯤ ꯃꯆꯥ ꯑꯃꯈꯛꯇ ꯂꯥꯛꯑ ꯒꯥꯔꯤ ꯃꯆꯥ ꯑꯃ ꯐꯛꯇ ꯂꯩꯥꯏꯕ ꯃꯤ ꯃꯔꯤ ꯇꯣꯡꯉꯒ ꯆꯠꯁꯤꯔꯥ ꯈꯟꯕꯅꯦ ꯄꯤꯛꯄꯅꯤꯅ ꯍꯣꯏ ꯕꯤ ꯕꯤ ꯑꯦꯁ ꯂꯩꯕ ꯃꯥ ꯑꯗꯨꯒꯤꯅꯦ ꯔꯣꯏꯕ ꯃꯥꯗꯤ
ꯑꯣ ꯃꯥꯁꯨꯨ ꯂꯥꯛꯑꯗꯤ ꯐꯥꯒꯗꯕ
ꯎꯝ
ꯑꯗꯨ ꯒꯥꯔꯤ ꯃꯆꯥꯗꯤ ꯀꯅꯥ ꯀꯅꯥꯒꯤꯔ
ꯑꯩꯈꯣꯏ ꯏꯃꯥꯟꯅꯕꯒꯤꯅꯤꯗ ꯍꯣꯏ
ꯑ
ꯑꯁꯤ ꯑꯈꯣꯏꯒ ꯂꯩꯃꯤꯟꯅꯕ ꯁꯤ ꯂꯩꯀꯥꯏꯗ ꯃꯣꯏꯗꯤ ꯁꯤ ꯂꯩꯀꯥꯏꯒꯤ ꯃꯤ ꯆꯤꯡꯅꯦꯗ
ꯑꯣ ꯑꯣ ꯐꯩꯅꯦ ꯑꯗꯨꯗꯤ
ꯎꯝ ꯉꯔꯥꯡꯁꯨ ꯆꯠꯁꯤꯔꯥ ꯍꯥꯏꯕꯅꯦ ꯃꯥꯅ ꯌꯥꯗꯤ ꯌꯥꯕꯅꯦ ꯑꯗꯣ ꯈꯔ ꯊꯦꯡꯕ ꯑꯗꯨꯒꯤ
ꯑꯧ ꯍꯣꯢ ꯉꯔꯥꯡꯗꯣ ꯅꯪ ꯊꯦꯡꯈ꯭ꯔꯕꯅꯦ
ꯑ ꯐꯥꯏꯒꯨꯝꯕ ꯌꯥꯎꯈ꯭ꯔꯕꯤ ꯍꯈꯣꯏꯁꯨ ꯑꯃꯨꯛ ꯇꯥꯟꯕ
ꯎꯝ ꯉꯁꯤꯗ ꯑꯩꯒꯤ ꯑꯩꯒꯤ ꯄꯣꯠ ꯊꯥꯕꯤꯒꯦ ꯍꯥꯏꯔꯤꯅꯦ ꯑꯩꯈꯣꯏ ꯌꯨꯝꯅ
ꯑꯣ
ꯑꯗꯨ ꯄꯣꯠ ꯔꯣꯖꯦꯟ ꯑꯗꯨꯗꯥꯏꯗꯣ ꯔꯥꯖꯦꯟꯗꯥ ꯑꯩꯒꯤ ꯒꯥꯔꯤꯗꯀꯣ ꯑꯗꯨꯃ ꯀꯥꯏꯗꯧꯉꯥꯏꯗ ꯂꯥꯛꯀꯦꯔ
ꯑꯁ ꯈꯪꯗꯦ ꯑꯩꯈꯣꯏ ꯀꯨꯟꯒꯤ ꯘꯔꯤꯗꯣ ꯄꯨꯡ ꯎꯝ ꯑꯅꯤ ꯑꯍꯨꯝ ꯑꯗꯨꯋꯥꯏꯗꯅ ꯌꯥꯎꯕꯅꯦ ꯑꯁꯤꯗ ꯃꯔꯛ ꯃꯔꯛꯇꯗꯤ ꯊꯦꯡ ꯊꯦꯡꯉ ꯌꯥꯎꯋꯦ ꯍꯟꯗꯛꯇꯤ
ꯑ ꯎꯝ
ꯕꯗꯣ
ꯒꯦꯝ ꯚꯤꯂꯦꯁ ꯂꯥꯛꯄꯀꯥꯟꯗ ꯑꯁꯤ ꯃ ꯃꯦꯔꯤ ꯀꯣꯝꯒꯤ ꯍꯥꯎꯖꯤꯡ ꯀꯝꯄ꯭ꯂꯦꯛꯁ ꯈꯥꯡꯉꯦꯀꯣ
ꯑꯣ ꯈꯪꯗꯦ ꯑꯩꯕꯨ ꯑꯩꯗꯤ
ꯃꯣꯏ ꯈꯪꯒꯦꯔꯥꯀꯣ ꯑ ꯑꯗꯨꯗꯤ ꯃꯦꯔꯤ ꯀꯣꯝ ꯍꯥꯎꯁ ꯍꯥꯎꯁꯤꯡ ꯀꯝꯄ ꯄ꯭ꯂꯦꯛꯁꯇ ꯂꯥꯛꯑꯣ ꯍꯥꯏꯌꯨ ꯀꯣ ꯑꯗꯨ ꯑꯗꯨꯗꯒꯤ ꯑꯩꯈꯣꯏ ꯇꯦ
ꯑꯣ ꯑꯣ ꯌꯥꯎꯔꯒ ꯅꯪꯉꯣꯟꯗ ꯑꯃꯨꯛ ꯀꯣꯜꯗꯥꯗ
ꯍꯣꯏ ꯍꯣꯏ ꯃꯦꯔꯤ ꯀꯣꯝ ꯍꯥꯎꯖꯤꯡ ꯀꯝꯄ꯭ꯂꯦꯛꯁꯀ ꯃꯥꯒꯤ ꯕꯣꯛꯁꯤꯡ ꯁꯦꯟꯇꯔꯗꯒꯤ ꯊꯔ ꯈꯔ ꯆꯠꯀꯗꯕ ꯑ
ꯎꯝ ꯑꯃꯗꯤꯗꯤ ꯆꯠꯇꯤ ꯆꯠꯈ꯭ꯔꯦ ꯑꯩꯗꯣ ꯑꯃꯨꯛ ꯀꯥꯎꯈ꯭ꯔꯕ ꯑꯗꯨꯒꯤꯅꯦ ꯃꯔꯛ ꯃꯔꯛꯇ ꯑꯗꯨꯝ ꯆꯠꯂꯦ ꯑꯗꯨ ꯑꯣꯏꯔꯖꯨ
ꯍꯣꯏ ꯍꯣꯏ ꯀꯧꯕꯅꯦ ꯑꯩꯁꯨ
ꯎꯝ ꯅꯣꯏꯗꯤ ꯃꯤ ꯀꯌꯥ ꯀꯌꯥ ꯂ ꯂꯩꯕ꯭ꯔꯥ ꯍꯧꯖꯤꯛ
ꯑ
ꯎꯝ
ꯏꯆꯦꯒꯤ ꯅꯨꯄꯥꯁꯨ ꯀꯔꯤꯅꯣ ꯗꯨꯀꯥꯟꯗ ꯆꯠꯈ꯭ꯔꯦ ꯑꯗꯨꯒ ꯑꯩ ꯁꯤꯁꯇꯔ ꯏꯟꯂꯣꯁ ꯁꯨ ꯑꯃꯨꯛ ꯀ ꯕꯖꯥꯔ ꯆꯠꯈ꯭ꯔꯅꯤ ꯀꯔꯤꯅꯣ ꯑꯁꯤ ꯏꯔꯦꯡ ꯂꯩꯕꯒꯤꯗꯣ ꯑꯗꯨ ꯅꯨꯄꯤꯁꯤꯡ ꯆꯠꯅꯤꯡꯉꯥꯏ ꯇꯧꯕ ꯃꯥꯁꯨ ꯆꯠꯈꯤꯅꯤ ꯑꯗꯨꯒ ꯑꯩꯒ ꯑꯩꯒꯤ ꯀꯖꯤꯟ ꯁꯤꯁꯇꯔꯒ ꯑꯉꯥꯡꯁꯤꯡꯅꯦ ꯍꯧꯖꯤꯛ ꯂꯩꯕꯗꯤ
ꯑꯣ
ꯀꯖꯤꯟ ꯁꯤꯁꯇꯔꯒ ꯑꯩꯒꯤ ꯅꯦꯐ꯭ꯌꯨ ꯑꯃ
ꯎꯝ ꯑꯁ ꯃꯤ ꯌꯥꯝꯗꯦ ꯈ꯭ꯋꯥꯏꯗꯤ ꯏꯀꯥꯗ
ꯑ ꯑꯉꯥꯡ ꯈꯛꯇꯅꯤꯗ
ꯑꯣ
ꯑꯉꯥꯡꯅꯦ ꯑꯩꯒꯤꯗꯤ ꯑꯉꯥꯡ ꯉꯥꯛꯇꯅꯦ ꯆꯍꯤ ꯇ꯭ꯋꯦꯟꯇꯤ ꯅꯥꯏꯟꯇꯤꯟꯒꯨꯝꯕ ꯉꯥꯛꯇꯅꯤ ꯑ
ꯎꯝ ꯍꯝ ꯑ ꯃꯣꯏ ꯃꯔꯨꯞ ꯅꯨꯄꯥꯗꯨꯅ ꯄꯨꯡ ꯑꯃ ꯑꯗꯨꯋꯥꯏꯗ ꯆꯠꯁꯤꯔꯥꯅ ꯍꯥꯏꯕ ꯑꯗꯨꯒꯤ ꯀꯣꯏꯗꯤꯈꯔ ꯉꯥꯟꯅ ꯆ ꯁꯤꯔꯥ ꯇꯧꯕꯅꯦ
ꯄꯨꯡ ꯕꯔꯣ ꯏꯂꯚꯦꯟ ꯄꯨꯡ ꯕꯣꯔꯣꯗ ꯑꯗꯨꯝ ꯂꯥꯛꯑꯣꯅ ꯂꯥꯠꯂꯒ ꯁꯤꯡꯖꯨꯁꯦ ꯁꯦꯝꯔꯒ ꯆꯥꯛ ꯁꯦ
ꯎꯝ ꯍꯣꯏ ꯌꯥꯏ ꯑꯗꯨ
ꯕꯣꯔꯥꯁꯨ ꯆꯁꯤꯔ ꯀꯣ ꯕꯣꯔꯥꯒꯨꯝꯕ ꯁꯦꯝꯁꯤꯔꯀꯣ
ꯆꯥꯕ ꯌꯥꯏꯗ ꯍꯣꯏ ꯑꯗꯨꯝ ꯈꯔ ꯉꯟꯅꯥ ꯂꯛ ꯉꯥꯏ ꯑꯗꯨꯒꯨꯝꯕꯗꯤ ꯇꯥꯎꯔ ꯐꯥꯅꯨ ꯑꯗꯨꯗꯤ
ꯒꯤ ꯃꯅꯥꯗꯣ ꯌꯥꯝ ꯍꯣꯡꯉꯦ ꯅ ꯏꯝꯐꯥꯜꯗ
ꯎꯝ ꯇꯨꯡ ꯏꯇꯤꯒꯤ ꯆꯥꯎꯥꯛ ꯆꯥꯎꯅ ꯄꯤꯅꯦꯦ
ꯇ꯭ꯋꯦꯟ ꯏ ꯅꯠꯇ꯭ꯔꯁꯨ ꯇꯦꯟꯒꯤ ꯁꯨꯏ ꯌꯥꯒꯅꯤꯗ
ꯎꯝ ꯍ ꯌꯥ ꯑ ꯅꯣꯏ ꯅꯣꯡꯃꯗꯤ ꯆꯥꯡꯅ ꯄꯤꯒꯨꯝ ꯃ ꯌꯣꯟꯕ ꯌꯥꯝꯕ꯭ꯔꯥ
ꯀꯔꯤ ꯑꯣ ꯑꯁꯤꯗ ꯌꯥꯝꯅ ꯎꯗꯕ ꯑꯩ ꯍꯧꯖꯤꯛ ꯑꯩ ꯂꯥꯏꯔꯒ ꯊꯤꯕ ꯑꯗꯨ ꯃꯅꯥꯗꯣ ꯍꯗꯦ
ꯑ ꯄꯨꯔꯛꯄ ꯌꯥꯏ ꯍꯣꯏ ꯄꯤꯊꯛꯑ ꯑꯩꯈꯣꯏꯅ ꯌꯥꯝ ꯂꯩꯔꯝꯅꯤ
ꯑ ꯑꯣ ꯇꯔꯥꯒꯤꯁꯨ ꯌꯥꯔꯅꯤ ꯌꯥꯝ ꯄꯨꯔꯛꯀꯅꯨ ꯆꯥꯅꯤꯡꯗꯦ ꯑꯩꯈꯣꯏꯁꯨ
ꯎꯝ
ꯊ ꯊ
ꯍꯣꯏ ꯃꯔꯨꯞ ꯅꯨꯄꯥꯗ ꯑꯃꯨꯛ ꯍꯥꯏꯕ ꯇꯥꯔꯦ ꯑꯗꯨꯗꯤ ꯑ ꯉꯥꯡꯅ ꯆꯠ ꯆꯩꯅ ꯎꯝ
ꯆꯥꯛ ꯂꯃꯀꯥꯟꯗ ꯑꯗꯨꯝ ꯑꯗꯨ ꯁꯦꯝꯂꯒ ꯆꯥꯔꯒ ꯆꯥꯛꯁꯤꯜꯂꯣꯀꯣ ꯑꯗꯨ ꯁꯤꯡꯖꯨꯒꯨꯝꯕ ꯁꯦꯝꯔꯒ ꯆꯥꯔꯒ ꯑꯗꯨꯝ ꯆꯠꯁꯦꯕ
ꯍ ꯌꯥꯏ ꯑꯗꯨ ꯃꯥ ꯑꯗꯨꯣ ꯍꯧꯖꯤꯛ ꯊꯕꯛ ꯆꯠꯄ ꯃꯥꯗ ꯀꯥꯟꯗꯥ ꯑꯗꯨ
ꯃꯥꯗꯤ ꯗꯨꯀꯥꯟꯗ ꯊꯕꯛ
ꯍꯣꯏ ꯃꯥ ꯌꯦ ꯎꯝꯁꯔꯤꯂꯦꯇꯤꯚ ꯗꯨꯀꯥꯟ ꯃꯤ ꯂꯩꯥꯏꯇꯕ ꯃꯥꯜꯂꯦ ꯍꯧꯖꯤꯛ ꯑꯗꯨꯒꯤ ꯎꯝ ꯗꯨꯀꯥꯟꯒꯤ ꯃꯄꯨꯗꯨ ꯂꯩꯇꯕ ꯃꯥꯂ ꯃꯥ ꯌꯥꯕ ꯀꯥꯟꯗ ꯃꯂꯀ ꯐꯣꯔꯦꯠ ꯑꯆꯕ ꯑꯃꯗꯤ ꯂꯥꯏꯕꯅꯦ ꯑꯩ ꯍꯥꯞꯇꯕ
ꯐꯠꯇꯕ ꯂꯩꯔꯗꯤ ꯄꯨꯔꯛꯅ ꯑꯩꯒꯤ ꯐꯨꯔꯤꯠ ꯑꯃꯠꯇꯁꯨ ꯂꯩꯇꯦꯅꯦ
ꯍ ꯍꯣꯏ ꯌꯦꯉ ꯄꯨꯔ ꯎꯝ
ꯒꯤ ꯑꯩꯒꯤ ꯐꯧꯗ ꯍꯥꯡꯔꯒꯀꯣ ꯕꯦꯕꯤꯒꯤꯔꯥ ꯑꯗꯨ ꯑꯩꯒꯤ ꯀꯨꯠ ꯇꯤ ꯑꯗꯨꯒꯨꯝꯕ ꯂꯩ ꯑꯗꯨ ꯑꯩꯒꯤ ꯇꯤ ꯁꯥꯔꯠ
ꯁꯦꯀꯦꯟ ꯍꯦꯟ ꯅꯣꯡꯃ ꯌꯦꯡꯉ ꯌꯦꯡꯉꯨꯅ
ꯑꯣ ꯍꯌꯦꯡ ꯌꯦꯡꯒꯦ ꯏꯆꯦꯅ ꯍꯌꯦꯡ ꯐ꯭ꯔꯥꯏ
ꯑ ꯗ꯭ꯔꯦꯁ ꯀ ꯆ ꯆ ꯑꯗ ꯌꯥꯝ ꯂꯥꯏꯏꯕꯅꯦ
ꯑ ꯑ ꯑꯣ ꯑꯗꯨ ꯍꯌꯦꯡ ꯑꯩ ꯆꯠꯀꯅꯤ ꯍꯌꯦꯡ ꯆꯦꯛꯑꯞꯁꯨ ꯆꯠꯀꯅꯤ
ꯑ ꯑꯣ
ꯅꯪ ꯁꯦꯛꯇꯕ ꯑꯃ ꯌꯥꯗꯕꯗꯣ ꯑꯗꯨꯒꯨꯝꯕ ꯂꯩꯔꯗꯤ ꯑꯃ ꯄꯨꯔꯛꯑ ꯑꯗꯨꯗꯤꯀꯣ ꯑꯩ ꯉꯁꯤ ꯁ ꯌꯦꯤꯡꯅꯤꯡꯉꯥꯏ ꯑꯩꯒꯤ ꯐꯨꯔꯤꯠꯇꯣ ꯌꯥꯝꯅ ꯇꯥꯏ ꯑꯣꯏꯕ ꯑꯗꯨꯗ
ꯌꯥꯏꯏ ꯌꯥꯏ ꯍꯣꯏ
ꯕꯣꯔꯥ ꯍꯟ ꯔꯣꯛ ꯕꯣꯔꯥꯅꯦ ꯑꯥꯉꯧ ꯋꯥꯜꯂꯥꯍꯦ ꯑꯥ ꯑꯗꯨ ꯕꯣꯔꯥꯒꯤ ꯃꯅꯥꯁꯨ ꯑꯁꯤꯗ ꯐꯪꯅꯤ ꯍꯥꯏꯌꯦ ꯕꯣꯔꯥꯒꯤ ꯃꯅꯥꯗꯤ ꯂꯧꯊꯣꯛꯇ꯭ꯔꯁꯨ ꯌꯥꯏ
ꯌꯥꯝ ꯍꯣꯡꯉꯦ ꯍꯟꯗꯛꯇꯤ ꯃꯇꯝ ꯑꯣꯏꯕ ꯃꯥꯜꯂꯦ
ꯑ ꯑꯣ ꯑꯗꯨ ꯂꯝꯕꯤꯗ
ꯑꯥ ꯑꯩꯁ
ꯀꯔꯤꯔ ꯅꯪꯒꯦ ꯐꯣꯟ ꯂꯥꯛꯄ꯭ꯔꯥ
ꯐꯅꯦ ꯀꯥꯏꯔꯦ
ꯑ ꯅꯪ ꯑꯩ ꯄꯨꯂꯛꯏꯅꯦ
ꯎꯝ ꯊꯝꯕꯅꯤꯅꯦ ꯊꯝꯗ꯭ꯔꯗꯤ ꯌꯥꯗ꯭ꯔꯦ ꯍ
ꯑꯣ ꯑꯗꯨ ꯑꯁꯤ ꯀꯣꯜ ꯅꯪꯒꯤꯀꯣ ꯍꯧꯖꯤꯛ ꯂꯥꯛꯄꯗꯣ ꯑꯁꯤ ꯑꯦꯄ꯭ꯂꯤꯀꯦꯁꯟꯒꯤꯔ
ꯅꯠꯇꯦ
ꯑꯥ ꯅꯠꯇꯦ ꯀꯣ
ꯇꯨꯡꯉꯥꯂꯦ ꯍꯣꯏ
ꯑꯣ ꯑꯣ ꯑꯦꯄ꯭ꯂꯤꯀꯦꯁꯟꯗꯤ ꯑꯃ ꯑꯃ ꯀꯣꯜ ꯇꯧꯔꯗꯤ ꯂꯥꯛꯇꯕ ꯃꯥꯜꯂꯦꯀꯣ
ꯍꯣꯏ ꯕꯤꯖꯤ ꯑꯗꯨꯝ ꯊꯣꯛꯄꯅꯦ
ꯑꯥ ꯑꯁ ꯉꯁꯤ ꯃꯣꯔꯅꯤꯡꯗꯣ ꯃꯤ ꯑ ꯋꯥꯛ ꯆꯠꯄ ꯃꯤꯁꯤꯡ ꯑꯁ ꯅꯨꯄꯥ ꯇꯔꯥꯔ ꯂꯧꯔꯒ ꯑꯁꯤ ꯃꯦꯡꯒꯣꯜ ꯂꯨꯔ ꯂꯩꯅꯦ ꯑꯣꯏꯒꯤ ꯃꯒꯣ ꯑ ꯍꯣꯏ ꯑ ꯒꯦꯗꯀꯤ ꯃ ꯃꯄꯥꯟꯗ ꯂꯩꯕꯗꯣ ꯌꯦꯜꯂꯣꯑꯣ ꯌꯦꯜꯂꯣ ꯂꯩꯕꯗꯣ ꯂꯣꯏꯅꯃꯛ ꯂꯧꯊꯣꯛꯈ꯭ꯔꯦ ꯉꯁꯤ ꯅꯣꯏ ꯅꯣꯏ ꯂꯥꯛꯀꯅꯤ ꯍꯥꯏꯔꯒ ꯃꯣꯏ ꯁꯨꯗꯧꯅ ꯏꯅꯦ ꯈꯪꯗꯕ ꯈꯣꯏꯁꯤ ꯆꯤꯡꯅꯦ
ꯑꯣ
ꯅꯨꯄꯥ ꯃꯆꯥ ꯃꯆꯥꯅꯦ ꯀ꯭ꯂꯥꯁ ꯇꯦꯟ ꯏꯂꯦꯚꯦꯟꯒꯨꯝꯕꯅꯦ ꯀꯔꯤꯒꯤ ꯅꯣꯏ ꯍꯪꯗꯅ ꯆꯥꯕ꯭ꯔꯥ ꯍꯥꯏꯔꯒ ꯅꯨꯄꯤ ꯑꯃꯗ ꯍꯥꯡꯈ꯭ꯔꯦ ꯍꯥꯏꯌꯦ ꯑꯗꯨ ꯑꯩꯈꯣꯏ ꯑꯩꯈꯣꯏꯕꯨꯗꯤ ꯀꯅꯥꯃꯠꯇ ꯍꯥꯡꯗꯕ ꯃꯆꯤꯟ ꯊꯤꯕ ꯋꯥ ꯑꯣꯏꯔꯝꯒꯅꯤ
ꯈꯔ ꯂꯩꯔꯗꯤ ꯌꯥꯔꯤ ꯌꯥꯗ ꯍꯣꯏ ꯏꯃꯥꯟꯅꯕꯤꯒꯤ ꯎꯝ ꯃꯔꯨꯞꯀꯤ ꯌꯨꯝꯁꯨ ꯂꯥꯛꯑꯦ ꯍꯥꯏꯑ ꯑꯗꯨꯗ
ꯑꯣ ꯌꯥꯝ ꯂꯩꯕꯅꯦ ꯅꯣꯏ ꯆꯥꯅꯤꯡꯉꯥꯏꯗꯤ ꯀꯤꯒꯅꯨ ꯑꯩꯅ ꯍꯥꯏꯕꯅꯤ ꯅꯣꯏ ꯄꯨꯅꯤꯡꯉꯥꯏ ꯍꯥꯏꯕꯅꯤ ꯍꯣꯏ ꯍꯣꯏ ꯎꯝ